ꯍꯜꯂꯣ
ꯍꯜꯂꯣ
ꯇꯥꯕ꯭ꯔꯣ
ꯇꯥꯌꯦ ꯇꯥꯌꯦ
ꯑꯁ ꯑꯈꯣꯏ ꯄꯥꯔꯇꯤꯗꯣ ꯍꯟꯗꯛ ꯀꯥꯡꯖꯦ ꯀꯩꯌꯝ ꯀꯣꯏꯕ ꯆꯠꯂꯔꯣꯏ ꯍꯥꯏꯕ꯭ꯔꯣ
ꯀꯥꯡꯖꯤ ꯈꯪꯗꯦꯗ ꯃꯇꯨ ꯃꯇꯨꯒ ꯆꯠꯈꯤꯗꯧ ꯌꯥꯝ ꯃꯥꯜꯂꯦ
ꯀꯥꯡꯗ ꯅꯨꯄꯤꯒ ꯆꯠꯄꯗꯤ ꯀꯥꯏꯅꯩ ꯍꯥꯏꯕꯅꯦꯍꯦ
ꯑꯁ ꯈꯪꯗꯦ ꯃꯣꯏꯗꯤ ꯆꯌꯦꯡ ꯇꯧꯔꯤꯔꯥ ꯀꯩꯅꯣ ꯆꯠꯀꯅꯤ ꯍꯥꯏꯒꯨꯝ ꯇꯧꯏ
ꯀꯅꯥ ꯀꯅꯥꯅꯣ ꯍꯥꯏꯖꯦ
ꯅꯨꯄꯤꯅ ꯉꯝꯕ ꯀꯩꯅꯣꯗꯣ ꯙꯥ ꯃꯣꯔꯥ ꯄꯔꯕꯤꯟ ꯍꯦꯔꯣꯗꯣ
ꯑꯗꯨꯃ ꯃꯥꯕꯨ ꯑꯩꯉꯣꯟꯗꯗꯤ ꯑꯈꯣꯏ ꯁꯥꯏꯅ ꯀꯥꯡ ꯀꯣꯏꯕ ꯁꯨꯛꯌꯥ ꯌꯥꯗꯦ ꯑ ꯀꯥꯏꯅꯩ ꯃꯣꯏ ꯃꯆꯦ ꯑꯃ ꯊꯧꯗꯣꯛ ꯊꯣꯛꯈ꯭ꯔꯦ ꯀꯥꯡ ꯀꯣꯏꯕ ꯆꯠꯂꯨꯗꯅ ꯀꯥꯏꯅꯩ ꯆꯠꯄ ꯉꯝꯃꯣꯏ ꯍꯥꯏ ꯍꯥꯏꯔꯛꯏꯖꯤꯗꯤ
ꯍꯥꯏꯖꯜꯂꯤꯅꯤ ꯍꯌꯦꯡ ꯀꯩꯅꯣ ꯇꯧꯕꯗ ꯃꯥꯅ ꯎꯝ ꯅꯨꯄꯤꯅ ꯌꯥꯗꯦꯅ ꯍꯥꯏꯅꯕꯅꯤ ꯍꯌꯦꯡ ꯑꯗꯨꯝ ꯆꯠꯈ꯭ꯔꯗꯕꯅꯤ ꯀꯩꯒꯤ ꯄꯨꯟꯗ꯭ꯔꯤꯅꯣ ꯍꯥꯏ ꯀꯥꯟꯗ ꯀ꯭ꯌꯥ ꯑꯃꯨꯛ ꯅꯨꯄꯤꯗꯨꯅ ꯑꯃꯨꯛ ꯁꯨꯃꯥꯏꯅ ꯇꯧꯔ ꯆꯠꯂꯧꯕꯅ ꯐꯩ ꯍꯥꯏ ꯀꯥꯏ ꯍꯥꯏꯔꯛꯇꯣꯏꯅꯦꯕ ꯑꯑꯣꯟ ꯉꯥꯡꯕꯅꯦꯃꯤ
ꯃꯥꯖꯨ ꯐꯠꯃꯟꯗꯦꯍꯦ ꯑꯩꯉꯣꯟꯗ ꯑꯗꯨꯃꯥꯏ ꯑꯣꯏꯗꯕ ꯉꯥꯡꯕꯗꯨꯗꯤ
ꯑꯁ ꯌꯥꯗꯝ ꯃꯆꯤꯟ ꯌꯥꯝ ꯊꯤꯕꯅꯤ ꯅꯨꯄꯤꯒꯤꯅꯦ ꯍꯥꯏꯔꯗꯤ ꯃꯃꯥꯟꯅꯕꯖꯤꯡ ꯀꯩꯅꯣ ꯇꯧꯉꯝꯗꯝꯅꯤ ꯂꯣꯏ ꯌꯣꯟꯊꯣꯛꯄꯅꯦ ꯃꯥꯅ
ꯎꯝ ꯍꯣꯏꯅꯦ ꯀꯩꯅꯣꯒꯤ ꯑꯥ ꯀꯨꯏꯗꯪꯒꯤ ꯃꯥ ꯂꯩꯔꯝꯕꯗꯨꯖꯨ ꯃꯥꯅ ꯀꯩꯅꯣ ꯇꯧꯋꯦ ꯍꯥꯏꯅꯦ
ꯍꯣ ꯍꯣ ꯍꯣꯏ
ꯃꯥꯒꯤ ꯕꯇꯜꯗꯣ ꯐꯣꯇꯣ ꯕꯇꯜ ꯃꯥ ꯌꯥꯎꯕ ꯐꯥꯕꯩ ꯍꯥꯞꯆꯟꯕꯗꯣ ꯈꯣꯏ ꯀꯅꯖꯤꯠꯅ
ꯎꯝ
ꯑꯗ ꯃꯥꯅ ꯃꯗꯨꯗ ꯐꯣꯇꯣ ꯊꯥꯏꯑꯌꯦ
ꯕꯤꯗꯤꯑꯣ ꯅꯤꯅꯦ ꯐꯣꯇꯣ ꯅꯠꯇꯦꯅꯦ
ꯑꯗꯨꯅ ꯑꯗꯨ ꯍꯧꯅꯗꯦꯅꯦ ꯃꯥ ꯇꯧꯏꯗꯣ
ꯐꯖꯨ ꯐꯠꯇ꯭ꯔꯖꯨ ꯎꯝ ꯅꯨꯄꯤꯗꯨꯖꯨ ꯀꯩꯅꯣꯒ ꯀꯣꯏꯟꯗ ꯃꯃꯥꯅꯕ ꯑꯣꯏꯗꯥꯏꯅꯦ ꯃꯣꯏ ꯗꯤꯄꯥꯔꯃꯦꯟꯗ ꯇꯝꯃꯤꯟꯅꯗꯥꯏꯅꯦ
ꯇꯤꯟꯅꯩꯅꯦ ꯀꯩꯅꯣꯅ ꯀꯨꯏꯟꯇꯟꯅ ꯁꯤꯟꯕꯤꯔꯤꯅꯦ
ꯑꯗꯨꯒ ꯃꯥ ꯀꯨꯏꯟꯇꯟ ꯌꯣꯟꯊꯣꯏꯖꯤꯅ ꯀꯩꯒꯤ
ꯈꯪꯗꯦꯗ ꯑꯩꯅ ꯍꯥꯏꯗ꯭ꯔꯣ ꯅꯨꯄꯤꯗꯨꯅꯕꯨ ꯄꯥꯝꯃꯗꯤ ꯂꯣꯏ ꯄꯤꯊꯣꯛꯄꯅꯦꯅ ꯑꯃꯗꯨꯖꯨ ꯃꯥ ꯈꯪꯗꯦ ꯃꯥ ꯌꯦꯡꯒꯦ ꯍꯥꯏ ꯃꯥ ꯃꯁꯛ ꯌꯦꯡꯒꯦ ꯍꯥꯏꯔꯛꯑꯦꯌꯦ ꯑꯗꯨꯒꯗꯤ ꯃꯥꯅ ꯃꯥꯏ ꯃꯥꯅ ꯃꯥꯏ ꯐꯃꯨꯡꯗ ꯐꯥꯔꯒ ꯄꯨꯔ ꯌꯦꯡꯍꯜꯂꯦꯌꯦ ꯗꯦꯠ ꯆꯠꯄꯗ
ꯃꯥꯔꯣ ꯊꯑꯣꯏ ꯐꯥꯔꯒ
ꯍꯣ ꯍꯣꯏ ꯃꯥꯏ ꯐꯃꯨꯡꯗꯩ ꯑꯗꯨꯖꯨ
ꯑꯁ ꯃꯥꯗꯨ ꯅꯨꯃꯤꯠꯇꯨꯗ ꯃꯥꯥ ꯊꯤꯔꯝꯗꯧꯗꯣ
ꯑꯁ ꯌꯥꯝ ꯀꯟ ꯊꯤꯔꯝꯃꯣꯏ ꯂꯩꯕꯅꯤ
ꯑꯣ ꯏꯊꯤ ꯊꯤꯗꯅ ꯑꯗꯨꯝ
ꯍꯣꯏ ꯍꯣꯏ ꯍꯣꯏ ꯁ꯭ꯋꯥꯏ ꯖꯥꯒꯥ ꯂꯩꯔꯝꯅꯤ ꯑꯗꯨꯝ ꯈꯪꯕꯅꯦ ꯑꯗꯨꯗꯣ ꯄꯨꯔꯒ ꯄꯤꯑꯌꯦ
ꯌꯥꯏꯍꯦ ꯃꯕꯥꯅꯤꯒꯤ ꯔꯣꯃꯥꯟꯁꯁꯤꯖꯨ ꯃꯩ ꯇꯥꯏꯍꯦ
ꯑꯥ ꯍꯣꯏ
ꯐꯅ ꯌꯥꯝ ꯑꯈꯣꯏ ꯅꯨꯄꯤ ꯐꯅꯌꯥꯝ ꯅꯨꯡꯁꯤꯅꯔꯖꯨ ꯃꯥꯗꯤ ꯐꯥꯔ ꯄꯤꯔꯛꯇꯦꯍꯦ
ꯃꯥꯗꯤ ꯎꯝ ꯇꯧꯕꯨꯗꯤ ꯅꯨꯄꯤꯗꯨꯏ ꯑꯄꯥꯝꯕ ꯑꯝꯗꯤ ꯃꯥ ꯄꯤ ꯉꯝꯃꯦꯗꯅ ꯃꯥꯏꯟ ꯇꯧꯕꯖꯥꯠꯅꯤ ꯃꯥꯥ ꯎꯅꯤꯡꯕꯗꯨ ꯎꯍꯜꯂꯦ ꯈꯪꯍꯜꯂꯦ ꯑꯗ ꯒꯤꯞ ꯑꯣꯏꯟ ꯄꯤꯔꯤꯅꯦ ꯃꯥ
ꯎꯝ
ꯗꯨꯒ ꯍꯜꯂ ꯇꯝꯃꯦ ꯑꯈꯣꯏꯗ ꯍꯔꯥꯎꯅ ꯒ꯭ꯌꯥꯟ ꯇꯥꯗꯦ ꯃꯣꯏ ꯂꯞꯁꯦ
ꯃꯣꯏ ꯂꯥꯞꯁꯤꯗꯤꯕꯣ ꯑꯩꯈꯣꯏꯒꯤ ꯀꯩꯅꯣꯗ ꯑꯃꯥꯡꯕꯗ ꯍꯋꯥꯏ ꯃꯪꯒꯟ ꯃꯔꯨ ꯌꯥꯎꯔꯦꯒ ꯑꯩ ꯌꯥꯎꯔꯦꯒ ꯍꯥꯏ ꯑꯝꯇ ꯌꯦꯡꯒꯦ ꯄꯨꯔꯛꯎꯅꯦ ꯀꯥꯏ ꯍꯥꯏ
ꯍꯣꯏ ꯍꯣꯏ ꯍꯣꯏ ꯑꯦ ꯆꯦꯝꯗꯕꯤ ꯄꯨꯔꯝꯗꯣꯏꯅꯦ
ꯍꯦꯍꯦ ꯎꯝ ꯃꯇꯨꯝꯗꯣ ꯑꯣꯏꯅ ꯗꯥꯏꯔꯦꯛ ꯀꯣꯠꯂꯒ
ꯍꯣꯏ ꯍꯣꯏ ꯍꯣꯏ
ꯁꯨꯃꯥꯏꯅ ꯇꯧꯕꯅꯤꯒ ꯍꯥꯏꯔꯒ
ꯎꯝ ꯑꯦ ꯀꯩꯅꯣ ꯇꯧꯖꯤꯅꯦ ꯀꯥꯡꯗꯣ ꯌꯥꯗ꯭ꯔꯒꯁꯨ ꯆꯥꯥꯛ ꯑꯃꯇꯗꯤ ꯄꯨꯟꯅ ꯆꯥꯖꯤꯗꯅ
ꯌꯥꯏꯌꯦ ꯑꯩꯈꯣꯏ ꯃꯐꯝ ꯑꯝꯇ ꯁꯤꯜꯂꯒ ꯑꯩꯅ ꯆꯥꯅꯤꯡꯉꯤꯁꯦ ꯉꯥꯅꯨꯗꯣ ꯂꯥꯕꯗꯣ ꯐꯖꯕ ꯑꯃ ꯂꯩꯔꯦꯗꯅꯀꯣ ꯂꯨꯄꯥ ꯂꯤꯁꯤꯡ ꯑꯅꯤ ꯆꯧꯉꯥꯅꯤ ꯈꯪꯗꯦ ꯈꯥꯏꯒꯠꯅꯔꯒ
ꯎꯝ
ꯑꯗꯨꯒ ꯑꯣꯛꯁꯥꯗꯣ ꯑꯗꯨ ꯑꯃꯨꯛ ꯐꯖꯅ ꯐꯨꯠꯄ ꯕꯤꯗ꯭ꯔꯤꯛ ꯕꯤꯗ꯭ꯔꯤꯛ ꯇꯧꯔꯒ ꯑꯗꯨꯒ ꯏꯪꯅ ꯆꯤꯛꯅ ꯆꯥꯛ ꯆꯥꯕ ꯀꯩꯅꯣ ꯌꯥꯎꯇꯕꯤꯗ ꯀꯣꯉꯥ ꯍꯤꯗꯥꯛ ꯌꯥꯎꯗꯕꯤꯗ
ꯑꯣ ꯏꯁꯤꯡ ꯏꯁꯤꯡ ꯏꯁꯤꯡ ꯑꯉꯥꯎꯕꯇ ꯅꯠꯇꯕꯤꯗ
ꯎꯝ
ꯏꯁꯤꯡ ꯗꯨꯅ ꯊꯛꯀꯦ ꯁꯤꯅꯤ
ꯑꯥ ꯍꯤꯗꯥꯛꯊꯣ ꯊꯛꯆꯤꯜꯂꯨꯔꯒꯅꯦ ꯍꯦꯛꯇ ꯋꯥꯏꯜ ꯇꯥꯅꯥꯔꯒ ꯑꯗꯨꯝ ꯇꯨꯗꯅ ꯄꯣꯊꯥꯈꯤ ꯑꯕ
ꯎꯝ
ꯃꯊꯣꯡ ꯃꯔꯝ ꯈꯪꯗꯕꯤ ꯂꯩꯒꯤꯕ ꯑꯗꯨ ꯀꯥꯟꯅꯗꯦ ꯑꯗꯨ ꯅꯦꯆꯔꯒꯤ ꯐꯖꯕꯁꯦ ꯁꯤ ꯌꯦꯡꯕ ꯅꯪꯍꯧꯗꯦ ꯍꯥꯏꯇꯥꯔꯦ ꯑꯗꯨꯒꯤ ꯀꯩꯅꯣꯗꯨꯅ ꯐꯔꯛꯄꯗ ꯍꯥꯏꯇꯥꯔꯦ
ꯍꯣꯏ ꯕꯥꯏꯞ꯭ꯁ ꯂꯧ ꯉꯝꯗꯦꯕ
ꯕꯥꯏꯞ꯭ꯁ ꯇꯣ ꯂꯧꯕ ꯉꯝꯗ꯭ꯔꯦ
ꯎꯝ ꯑꯗꯨꯝ ꯄꯥꯏꯔꯦꯕ ꯑꯗꯨꯝ
ꯑꯥ ꯆꯥꯛꯇꯣ ꯐꯖꯅ ꯆꯥꯖꯟ ꯅꯨꯃꯤꯗꯥꯡꯗꯣ ꯏꯁꯩ ꯅꯣꯡꯃꯥꯏ ꯈꯤꯇꯪ ꯇꯧꯔꯝꯃꯒ ꯀꯣ ꯗꯁ ꯁꯥꯟꯅꯕꯅꯤ ꯈꯪꯗꯦ ꯑꯃ ꯇꯧꯕꯅꯤ ꯈꯪꯗꯦ ꯑꯗꯨ ꯁꯥꯟꯅꯔꯝꯃꯦꯗꯅ
ꯎꯝ
ꯑꯗꯨꯒ ꯀꯩꯅꯣ ꯇꯧꯁꯦ ꯐꯖꯅ ꯇꯨꯝꯅꯈ꯭ꯔꯦꯗꯅꯀꯣ ꯅꯣꯡꯉꯥꯜꯂ ꯃꯦꯒꯤꯒ ꯍꯧꯗꯅꯀꯣ ꯑꯩꯈꯣꯏꯒꯤ ꯂꯣꯛꯇꯥꯛ ꯄꯥꯠ ꯇꯒ ꯑꯌꯨꯛꯀꯤ ꯁꯤꯟ ꯅꯨꯃꯤꯠ ꯊꯣꯛꯂꯛꯄꯩꯒꯇꯣ ꯌꯦꯡꯊꯠꯇꯅ ꯑꯗꯨꯒ ꯀꯩꯅꯣꯒ ꯔꯤꯜꯁꯀ ꯃꯆꯥ ꯃꯆꯥ ꯅꯝꯃꯖꯨ ꯌꯥꯏꯗꯅ ꯚꯗꯤꯑꯣ ꯃꯆꯥ ꯃꯁꯥ ꯊꯥꯒꯠꯅꯕ ꯐꯖꯕꯗꯣ ꯎꯆꯦꯛꯀ ꯈꯣꯡꯕꯒꯤ ꯃꯈꯣꯟꯗꯣ ꯍꯦ ꯑꯗꯒꯤꯗꯤ ꯑꯌꯨꯛ ꯉꯟꯇꯗ ꯃꯣꯏꯒꯤ ꯉꯥ ꯐꯥꯕꯤꯁꯤꯡꯅꯒ ꯍꯤꯗꯒ ꯍꯣꯜꯒ ꯂꯥꯛ ꯑꯒ ꯍꯤꯒ ꯊꯧꯕꯒꯤ ꯐꯖꯕ ꯁꯤꯟꯇꯣ ꯑꯗꯨ ꯀꯗꯣ ꯎꯒꯤꯗꯕ ꯀꯨꯏꯔꯦꯕ
ꯀꯣꯏꯔꯦ ꯑꯩꯁ ꯁꯨꯡ ꯎꯕꯨ ꯎꯈꯤꯗ꯭ꯔꯦ
ꯊꯛꯆꯟ ꯆꯥꯁꯤꯂꯒ ꯉꯥꯎ ꯂꯩꯅꯒ꯭ꯔꯦ
ꯑꯥ
ꯍꯣꯏ ꯀꯩꯅꯣꯗꯤ ꯇꯧꯔꯃꯤꯅ ꯉꯥꯎꯔꯃꯤꯅ ꯇꯨꯝꯃꯒ ꯅꯣꯡꯌꯥꯏ ꯄꯨꯡꯕꯔꯣ ꯇꯦꯔꯣꯗ ꯍꯧꯒꯠꯂꯦ
ꯎꯝ
ꯑꯗꯨ ꯅꯨꯡꯉꯥꯏꯇꯦꯕ ꯑꯗꯨ ꯄꯤꯛꯅꯤꯛ ꯆꯠꯄꯗ
ꯎꯝ
ꯒ꯭ꯌꯥꯟ ꯇꯥꯅ ꯑꯌꯨꯛ ꯑꯉꯟꯕꯗꯨꯗ ꯏꯁꯩꯒꯁꯦ ꯆꯤꯛꯔꯛꯅ ꯂꯇꯥ ꯃꯪꯒꯦꯁꯀꯔꯒꯤ ꯏꯁꯩꯒꯇꯣ ꯊꯥꯔꯒ ꯆꯤꯛꯂꯕ ꯑꯍꯤꯡꯒꯤ ꯂꯩꯀꯣꯜꯁꯤꯗꯒ ꯍꯥꯏꯕꯗꯣ
ꯍꯣꯏ ꯍꯣꯏ
ꯊꯥꯔꯒ ꯇꯪ ꯌꯦꯡꯊꯠꯔꯒ ꯅꯨꯡꯊꯤ ꯋꯥꯏꯗꯨꯗ ꯆꯥꯛ ꯑꯃꯨꯛ ꯀꯥꯝꯊꯣꯛꯑꯒ ꯆꯔꯥ ꯋꯥꯜꯂꯒ ꯏꯔꯣꯏꯁꯤꯜꯂꯒ ꯌꯨꯝꯗ ꯍꯜꯂꯛ ꯌꯥꯏꯗꯅ
ꯎꯝ
ꯂꯣꯛꯇꯥꯛꯇ ꯑꯃꯨꯛꯇꯪꯗꯤ ꯏꯔꯣꯏꯔꯨꯔꯦ ꯑꯩꯖꯦ
ꯑꯣ
ꯅꯪꯗꯤ ꯑꯃꯨꯛꯇ ꯏꯔꯣꯏꯕ꯭ꯔꯣ ꯏꯔꯣꯏꯕ ꯍꯩꯕ꯭ꯔꯣ ꯅꯪꯕꯣ
ꯏꯔꯣꯏꯕ ꯍꯩꯇꯦꯗ ꯏꯁꯤꯡ ꯀꯤ
ꯍꯩꯔꯝꯗꯧ ꯃꯥꯟꯗꯦ ꯅꯪ ꯅꯁꯥꯗꯣ ꯆꯥꯎꯃꯟꯗꯅ ꯑꯉꯥꯡ ꯑꯣꯏꯔꯤꯉꯩꯗ ꯇꯨꯔꯦꯜꯗꯒ ꯑꯝꯇ ꯏꯔꯣꯏꯕꯒ ꯇꯧꯔꯛꯇꯕ꯭ꯔꯣ ꯅꯪꯕꯣ
ꯏꯔꯣꯏꯗꯦꯗ ꯏꯁꯤꯡ ꯍꯦꯛ ꯂꯨꯞꯄꯨꯗ ꯈꯣꯡꯅ ꯆꯠꯂꯖꯨ ꯑꯗꯨꯝ ꯃꯊꯛꯇ ꯆꯩ ꯄꯥꯏꯔ ꯂꯦꯞ ꯂꯩꯔꯝꯃꯦ ꯀꯟꯗꯣꯏꯒꯤ
ꯑꯗꯨꯝ ꯍꯩꯔꯛꯇꯦꯕ ꯍꯥꯏꯗꯤ ꯕꯣꯔꯗꯤꯡꯗꯗꯨꯝ ꯂꯩꯁꯜꯂꯛꯄꯅꯤꯅ ꯀꯩꯁꯨ ꯌꯥꯝ ꯏꯔꯣꯏ ꯏꯔꯣꯏꯕꯗꯣ ꯑꯗꯨ ꯊꯣꯛꯑꯒꯖꯨ ꯆꯠꯄ ꯌꯥꯎꯗꯃꯤꯅ ꯍꯩꯒꯤꯗ꯭ꯔꯦꯕ ꯇꯝꯒꯤꯗ꯭ꯔꯦꯕ ꯑꯗꯨꯝ
ꯎꯝ ꯅꯣꯏ ꯑꯗꯥꯏꯒ ꯅꯣꯏꯒ ꯇꯨꯔꯦꯟꯒ ꯀꯌꯥꯝ ꯂꯥꯞꯅꯒꯦ ꯍꯥꯏꯖꯦ
ꯇꯨꯔꯦꯟꯗꯤ ꯂꯩꯇꯦꯗ ꯑꯩꯈꯣꯏꯗꯤ ꯀꯩꯅꯣꯗꯅꯦ ꯄꯥꯠꯇ ꯑꯗꯨꯝ ꯏꯔꯣꯏꯕꯗꯣ
ꯅꯣꯏ ꯑꯗꯨꯗꯣ ꯄꯥꯠ ꯂꯩꯕ꯭ꯔꯣ ꯀꯔꯣꯝ ꯅꯥꯀꯟ ꯆꯠꯂ ꯄꯥꯠ ꯂꯩꯗꯣꯏꯅꯣ ꯍꯥꯏꯖꯦ
ꯃꯃꯥꯡꯗ ꯅꯍꯥꯜ ꯏꯌꯥꯝꯕ ꯂꯥꯛꯑꯝꯃꯦꯗꯅ ꯑꯗꯨꯝ ꯃꯃꯥꯡ ꯑꯗꯨꯝ ꯑꯥ ꯏꯁ꯭ꯇꯦꯠꯄꯧ ꯑꯗꯨꯝ ꯊꯧꯒꯤꯗꯣꯏꯅꯦ ꯑꯗꯨꯒ
ꯑꯣ ꯅꯣꯏꯗ ꯍꯥꯏꯖꯤꯟꯗꯕꯤꯗ
ꯑꯥ ꯑꯈꯣꯏ ꯑꯈꯣꯏꯗ ꯍꯥꯏꯖꯤꯜꯂꯤꯗꯨꯅꯤ
ꯑꯣ ꯐꯥ꯭ꯔꯝ ꯌꯥꯝ ꯇꯧꯅꯕ꯭ꯔꯣ
ꯎꯝ ꯃꯤ ꯈꯨꯗꯤꯡꯒꯤ ꯐꯥ꯭ꯔꯝ ꯂꯩ
ꯅꯣꯏꯒꯤꯗꯤ
ꯑꯈꯣꯏꯗꯤ ꯑꯅꯤ ꯂꯩ
ꯅꯣꯏ ꯐꯥ꯭ꯔꯝꯒꯤ ꯁꯪ ꯑꯝꯇ ꯁꯥꯗꯕ꯭ꯔꯣ
ꯁꯪ ꯁꯥꯏꯌꯦ ꯑꯃꯗꯤ ꯁꯥꯏ ꯎꯝ ꯎꯝ ꯎꯝ ꯀꯩꯅꯣ ꯇꯧꯕꯩꯗꯨꯗꯤ ꯁꯣꯔꯣꯛ ꯅꯥꯀꯟ ꯊꯪꯅꯕꯗꯨꯗꯤ ꯁꯥꯗꯦ ꯑꯥ ꯃꯅꯨꯡꯒꯤꯗꯨ ꯁꯥꯏ
ꯑꯗꯨ ꯑꯍꯤꯡꯗꯤ ꯀꯅꯥ ꯂꯦꯛꯏꯕ
ꯑꯍꯤꯡꯒ ꯂꯦꯛꯇꯦꯗ ꯑꯍꯤꯡ ꯀꯅꯥꯝ ꯂꯦꯛꯅꯗꯤꯌꯦ ꯍꯥꯏꯗꯤ ꯐꯥ꯭ꯔꯝ ꯂꯣꯏ ꯂꯩꯅꯔꯛꯑꯕꯅꯤꯅ ꯑꯗꯨ ꯍꯧꯖꯤꯛꯄꯨꯗꯤ ꯈꯔ ꯂꯩꯅꯔꯦ ꯍꯥꯏꯗꯤ ꯍꯨꯔꯥꯟ ꯍꯨꯔꯥꯟ ꯂꯦꯕ ꯉꯥ ꯍꯨꯔꯥꯟꯕ ꯌꯥꯝ ꯌꯥꯎꯋꯦꯕ ꯑꯗꯨꯒꯤ ꯍꯧꯖꯤꯛꯄꯨꯗꯤ ꯈꯔ ꯂꯩꯅꯔꯦ ꯑꯗꯣ ꯑꯩꯈꯣꯏꯗꯤ ꯂꯩꯇꯦ ꯈꯣꯏꯗꯤ ꯂꯩꯔꯖꯨ ꯂꯩꯇ꯭ꯔꯖꯨ ꯑꯝꯍ ꯇꯥꯕ ꯊꯥꯗꯗꯝꯅꯤꯅ
ꯃꯥ ꯊꯥꯗꯗꯕ꯭ꯔꯣ ꯍꯥꯢꯖꯦ
ꯈꯔ ꯇꯨꯡꯍꯟꯕꯤ ꯊꯥꯗꯔ ꯈꯣꯏꯆꯣꯞ ꯁꯥꯟꯅꯅꯕꯅ ꯊꯥꯗꯩ
ꯑꯩꯁ ꯉꯥ
ꯄꯤ
ꯃꯤ ꯂꯩꯇꯕꯀꯤꯠ
ꯀꯦꯕ ꯃꯣꯏ
ꯑꯣ ꯑꯗꯣ ꯇꯧꯁꯟꯕ ꯌꯥꯏꯅꯦ ꯊꯕꯛ ꯍꯥꯡꯉꯗꯤ ꯅꯣꯏꯗꯣ ꯄꯩꯁꯥꯖꯨ ꯐꯪꯕ ꯈꯔ ꯋꯥꯕꯨꯗꯤ ꯋꯥꯅꯦꯕꯣ ꯁꯖꯤꯛ ꯐꯥꯟꯕ ꯈꯣꯠꯄ ꯇꯧꯕꯗꯀꯣ
ꯎꯝ
ꯐꯨꯝ ꯀꯩꯀꯥ ꯐꯥꯝꯒꯤ ꯑꯥ ꯆꯪꯖꯜꯂꯛꯄꯗꯣ ꯅꯥꯄꯤ ꯁꯣꯡꯖꯜꯂꯛꯄꯗꯣ ꯑꯗꯨ ꯀꯛꯄꯗꯣ ꯌꯥꯝ ꯋꯥꯏ ꯍꯥꯏꯕꯅꯦ ꯈꯣꯏ ꯏꯃꯥꯟꯅꯕꯒꯤ ꯀꯩꯅꯣ ꯇꯧꯋꯦꯕ ꯃꯣꯏ ꯑꯁ ꯑꯎꯝ ꯃꯥ ꯂꯩꯔꯤꯉꯩꯗ ꯃꯣꯏ ꯐꯥꯝꯒ ꯀꯩꯅꯣꯒ ꯆꯠꯄꯗ ꯆꯥꯛ ꯆꯥꯅꯕꯒ ꯁꯥꯅꯔꯝꯃꯦꯕꯀꯣ ꯑꯗ ꯃꯣꯏ ꯀꯣꯛꯄꯗꯣ ꯎꯕꯗ ꯌꯥꯝ ꯋꯥꯗꯧ ꯃꯥꯟꯕ ꯍꯥꯏꯇꯥꯔꯦ ꯍꯧꯖꯤꯛꯄꯨꯗꯤ ꯅꯨꯉꯥꯏꯇꯦ ꯂꯩꯒꯤꯗ꯭ꯔꯦ ꯃꯥꯖꯨ
ꯀꯩꯗꯧꯕꯗ
ꯑꯁ ꯈꯪꯗꯦꯗ ꯂꯤꯗꯤꯡꯗꯦ ꯁꯤ ꯋꯥꯔꯤꯖꯤꯗꯤ ꯇꯜꯂꯦ
ꯅꯨꯉꯥꯏꯇꯦꯕ
ꯎꯝ ꯅꯨꯉꯥꯏꯇꯦ
ꯑꯗꯨꯃꯥꯏꯅ ꯌꯥꯝ ꯁꯣꯛ ꯑꯣꯏꯕꯗꯤ ꯑꯩꯉꯣꯟꯗꯗꯤ ꯌꯥꯝ ꯀꯟꯅ ꯌꯥꯎꯗꯦ ꯑꯃꯇꯪ ꯌꯥꯎꯒꯤ ꯏꯃꯥꯟꯅꯕ ꯑꯃ ꯍꯦꯛ ꯀꯩꯅꯣ ꯂꯣꯏꯕꯒ ꯑꯦꯛꯁꯤꯗꯦꯟ ꯊꯣꯛꯄ ꯍꯥꯏꯇꯥꯔꯦ ꯈꯣꯏ ꯏꯁꯇꯣꯂꯦꯟ ꯇꯥꯃꯤꯟꯅꯔꯛꯏꯅꯦꯕ
ꯑꯥ
ꯍꯦꯛ ꯉꯁꯤ ꯉꯁꯤ ꯐꯦꯔꯋꯦꯜ ꯄꯤꯔꯦ ꯅꯣꯉꯥꯜꯂ ꯆꯠꯂꯦꯗꯅ ꯍꯦꯛ ꯅꯣꯉꯥꯟꯕꯗ ꯍꯦꯛ ꯅꯣꯉꯥꯟꯕꯗ ꯂꯩꯇꯕ
ꯑꯣ ꯑꯣ
ꯊꯤ ꯅꯨꯉꯥꯏꯇꯕꯤꯅꯤ ꯍꯣ ꯍꯣ ꯍꯣꯏ ꯇꯨꯌꯦꯞꯀꯤ ꯐꯦꯔꯋꯦꯜ ꯄꯤꯔꯒ ꯍꯣꯁꯇꯦꯜ ꯑꯥ ꯍꯣꯁꯇꯦ ꯍꯣꯁꯇꯦꯜ ꯌꯨꯝꯍꯟꯕꯗꯣ
ꯑꯥ
ꯑꯌꯨꯝ ꯍꯦꯛ ꯍꯟꯕꯩꯩ ꯅꯁꯤꯗꯤ ꯂꯩꯔꯦꯗꯅ ꯅꯣꯡꯉꯥꯟꯕꯒ ꯆꯥꯛ ꯆꯅꯥ ꯆꯠꯄ ꯑꯗꯨꯗ ꯂꯩ ꯇꯤꯕ ꯑꯗꯨꯠ ꯍꯧꯖꯤꯛꯀꯤ ꯃꯐꯝꯖꯦ ꯑꯗꯨꯝ ꯆꯍꯤ ꯈꯨꯗꯤꯡꯒꯤ ꯑꯃꯃꯝ ꯂꯧꯋꯦꯕ ꯑꯗꯨꯝ ꯍꯨꯖꯤꯛꯀꯤ ꯃꯐꯝꯖꯦ ꯏꯃꯥꯟꯅꯕ ꯂꯩꯇ꯭ꯔꯤ ꯃꯐꯝꯖꯦ ꯑꯗꯨꯝ ꯁ꯭ꯂꯣꯞꯂꯦꯟꯒꯤ ꯇꯪ ꯍꯥꯏꯒꯠꯂꯒ ꯁꯣꯔ ꯁꯣꯔꯥ ꯌꯧꯔꯝꯗꯥꯏ ꯑꯃ ꯂꯩꯕꯅꯦꯕ ꯃꯪ ꯑꯃ ꯑꯗ꯭ꯋꯥꯏ ꯃꯅꯥꯛꯇ ꯑꯗꯨꯝ ꯊꯣꯛꯇꯣꯏꯅꯤ
ꯑꯁ ꯅꯨꯉꯥꯏꯇꯦꯍꯦ ꯑꯗꯨꯗꯤ
ꯑꯦ ꯃꯤꯅꯤ ꯇꯣꯡꯃꯤꯟꯅꯩꯅꯦꯕ ꯃꯅꯤꯡꯗꯣ ꯏꯃꯥꯟꯅꯕ ꯑꯝ ꯇꯣꯡꯉꯤꯅꯦꯕ ꯃꯥꯗꯣ ꯒꯥꯔꯤꯗꯣ ꯍꯥꯏꯒꯠꯄ ꯌꯥꯕ꯭ꯔꯥꯅ ꯌꯦꯡꯉꯨꯕꯗꯨꯗ ꯃꯅꯤꯡꯗ ꯊꯣꯝꯃꯛꯄ ꯖꯥꯅꯤꯗ ꯑꯗꯨꯝ ꯃꯥ ꯂꯩ ꯇ꯭ꯔꯤꯅꯤꯗꯥ ꯒꯥꯔꯤꯗꯣ ꯂꯧ ꯌꯥꯗ꯭ꯔꯤꯅꯦꯕ ꯑꯗꯣ ꯑꯃꯝ ꯑꯃꯗꯣ ꯀꯩꯝ ꯇꯧꯗꯕ ꯍꯥꯏꯇꯥꯔꯦ
ꯑꯣ ꯑꯃꯥ ꯃꯃꯥꯟꯅꯕꯗꯨꯅ
ꯍꯣꯏ ꯃꯅꯤꯡꯗ ꯇꯣꯡꯉꯤꯗꯨꯗꯤ ꯀꯩꯝ ꯇꯧꯗꯕ ꯀꯩꯝ ꯁꯣꯛꯇꯕ ꯈꯪꯕ꯭ꯔ
ꯃꯃꯥꯡꯒꯤꯗꯣ ꯌꯩꯁꯜꯂꯝꯃꯅꯤ ꯒꯥꯔꯤ ꯑꯃꯥꯗꯣ
ꯍꯣꯏ
ꯑꯗꯨꯗꯨꯅꯦ
ꯑꯗꯨꯏ ꯃꯄꯥꯗꯨ ꯑꯗꯨꯝ ꯂꯩꯇꯦꯕ ꯑꯗꯨ ꯇꯝꯅꯕꯖꯨ ꯐꯖꯔꯦ ꯂꯩ ꯌꯥꯗꯕꯤꯅꯤ ꯇꯝꯅꯕꯒꯗꯤ
ꯎꯝ ꯅꯣꯏ ꯑꯗꯨꯒꯤ ꯏꯁꯂꯣꯞꯂꯦꯟ ꯂꯩꯔꯝꯕꯗꯣ ꯑꯩꯈꯣꯏꯒꯤ ꯁꯨꯝ ꯅꯨꯡꯗꯥꯡꯗꯒꯅꯦ ꯑꯀꯣꯏꯕ ꯒꯥꯇꯣ ꯃꯤ ꯑꯩꯈꯣꯏꯒꯤ ꯀꯣꯔꯣꯡ ꯀꯣꯔꯣ ꯆꯦꯟꯕꯗꯣ ꯈꯪꯕ꯭ꯔꯥ
ꯎꯝ
ꯑꯗꯨꯃꯥꯏꯅꯒ ꯇꯧꯕꯗꯣ ꯇꯧꯕ ꯌꯥꯎꯔꯛꯄ꯭ꯔꯣ
ꯑꯦꯁ ꯌꯥꯎꯋꯤꯍꯦ ꯑꯁꯨꯃꯥꯏꯅ ꯇꯧꯋꯦꯕ ꯍꯧꯖꯤꯛꯀꯤꯖꯦ ꯑꯩꯈꯣꯏꯅ ꯂꯩꯔꯤꯖꯦ ꯁꯨꯃꯥꯏꯅ ꯕ꯭ꯂꯣꯛ ꯂꯩꯔꯦ ꯆꯤꯡ ꯈꯤꯇꯪ ꯑꯩꯅ ꯉꯁꯥꯏ ꯍꯥꯏꯕ ꯀꯩꯅꯣ ꯎꯝ ꯀꯤꯠꯆꯟ ꯀꯥꯕꯗꯣ ꯆꯤꯡ ꯈꯤꯇꯪ ꯅꯝꯈꯠꯂꯦꯅ ꯍꯥꯏꯕꯗꯣ
ꯑ
ꯑꯗꯨꯃꯥꯏꯅ ꯈꯤꯇꯪ ꯍꯦꯛ ꯅꯝꯈꯠꯄꯒꯤ ꯃꯄꯥꯗ ꯑꯩꯈꯣꯏ ꯃꯈꯥ ꯂꯩꯔꯤꯅꯦꯕ ꯑꯗꯨꯅ ꯁꯣꯔꯣꯛꯇꯨ ꯁꯣꯔꯣꯛ ꯇꯨ ꯎꯏꯕ ꯍꯥꯏꯗꯤ ꯀꯥꯔꯕꯣꯔ꯭ꯗꯅ ꯈꯥꯔꯒ ꯀꯩꯅꯣ ꯇꯧꯔꯒ ꯌꯥꯠꯂꯤꯒꯤ ꯑꯃ ꯂꯩꯗꯥꯏꯅ ꯊꯣꯡꯅꯥꯎ ꯑꯃ
ꯑꯥ
ꯑꯗꯨꯅ ꯍꯥꯞꯄꯅꯤꯅ ꯃꯊꯛꯇ ꯃꯤ ꯆꯠꯄ ꯎꯏꯌꯦꯕ
ꯑꯥ
ꯑꯗꯨ ꯂꯝꯇꯥ ꯊꯥꯡꯖꯒꯤꯗꯨ ꯍꯧꯖꯤꯛꯀꯤ ꯃꯄꯥꯗ ꯂꯝꯂꯣꯡ ꯑꯍꯨꯝ ꯑꯍꯨꯝ ꯐꯥꯡꯕꯅꯦꯕ ꯆꯠꯈꯤꯕ ꯑꯃꯒ ꯑꯁꯣꯝꯅ ꯍꯥꯏꯒꯠꯈꯤꯕ ꯑꯃꯒ ꯑꯁꯣꯝꯗ ꯀꯥꯈꯠꯈꯤꯕ ꯑꯃꯒ ꯑꯍꯨꯝ ꯁꯨꯏꯕ ꯑꯗꯣ ꯄꯨꯡ ꯕꯥꯔꯣ ꯈꯤꯇꯪ ꯍꯜꯂꯛꯄꯁꯤꯗ ꯃꯅꯝꯁꯦ ꯌꯥꯝ ꯅꯝꯊꯤꯕ ꯑꯃ ꯅꯝꯕ ꯍꯥꯏꯇꯥꯔꯦ
ꯍꯥꯏꯗꯤ ꯐꯨꯝꯅꯝ ꯅꯝꯃꯤꯔꯕ
ꯍꯣꯏ ꯄꯨꯝꯅꯝ ꯅꯝꯃꯒ ꯑꯩꯈꯣꯏꯒꯤ ꯀꯣꯕꯤꯒꯨꯝꯕ ꯌꯥꯝ ꯄꯠꯂꯒ ꯌꯥꯝꯅ ꯅꯝꯊꯤꯕ ꯑꯃ ꯅꯝꯕ ꯍꯥꯏꯇꯥꯔꯦ ꯑꯦ ꯀꯔꯤꯅꯣ ꯇꯧꯔꯤꯁꯤꯕꯣꯅ ꯑꯗꯒꯤ ꯑꯩꯈꯣꯏ ꯏꯃꯥꯟꯅꯕ ꯄꯨꯟꯅ ꯀꯥꯗ ꯂꯩꯔꯤꯀꯥꯟꯗ ꯅꯝꯃꯤꯅꯤ ꯄꯨꯡ ꯕꯥꯔꯣ ꯇꯨꯝꯅꯔꯤꯀꯥꯟꯗ ꯅꯝꯃꯛꯄ ꯍꯥꯏꯇꯥꯔꯦ
ꯎꯝ
ꯑꯗꯨꯒꯗꯤ ꯀꯣꯕꯤ ꯁꯤꯡꯖꯨ ꯈꯔ ꯆꯥꯅꯤꯡꯉꯒ ꯑꯩꯈꯣꯏꯗꯣ ꯀꯣꯕꯤꯗꯨ ꯂꯩꯕ꯭ꯔ ꯌꯦꯡꯉꯣ ꯍꯥꯏ ꯀꯣꯕꯤ ꯂꯩ ꯀꯣꯕꯤꯖꯨ ꯂꯩꯇꯕꯤ ꯑꯗꯩꯗꯤ ꯍꯥꯏꯗꯤ ꯁꯦꯡꯒꯤꯕꯖꯨ ꯀꯨꯏꯗꯕꯅꯦꯕ ꯑ ꯑꯁ ꯍꯥꯏ ꯉꯩꯍꯥꯛ ꯂꯩꯔ ꯑꯩꯈꯣꯏꯒꯤ ꯍꯥꯏꯕꯗꯤ ꯌꯥꯝ ꯈꯔ ꯗꯥꯏꯔꯦꯛꯃꯛ ꯆꯠꯇ꯭ꯔꯒꯖꯨ ꯗꯨꯝ ꯈꯤꯇꯪ ꯍꯥꯏꯗꯤ ꯍꯩꯅꯗꯕ ꯃꯑꯣꯡ ꯇꯧꯔꯛꯄꯗꯣ ꯑꯗꯨꯝ ꯇꯧꯕꯤꯅꯦ ꯑꯁ ꯅꯣ ꯑ ꯇꯝꯅꯩꯌꯦ ꯏꯁ꯭ꯂꯣꯞꯂꯦꯟꯗꯤ
ꯑꯣ ꯑꯗꯨ ꯃꯊꯤ ꯐꯣꯡꯉꯛꯏ ꯑꯣꯏꯔꯝꯒꯅꯤ ꯑꯁ ꯎꯝ ꯂꯥꯛꯄꯒꯤ ꯑꯗꯣ ꯑꯗꯣ ꯅꯨꯃꯤꯗꯥꯡꯒꯤ ꯅꯣꯏ ꯑꯥ ꯀꯤꯆꯟꯒꯤ ꯃꯊꯛꯇꯣ ꯑꯗꯨꯗꯣ ꯀꯩꯅꯣ ꯇꯧꯕ꯭ꯔꯣ ꯃꯤ ꯂꯩꯕ꯭ꯔꯣ ꯂꯩꯇꯕ꯭ꯔꯣ
ꯃꯤ ꯃꯤ ꯂꯩꯇꯦ
ꯂꯩꯇꯦꯕ
ꯑ ꯃꯊꯛꯇꯗꯤ ꯃꯤ ꯂꯩꯇꯦ
ꯑꯣ
ꯍꯦꯛ ꯑꯗꯨꯒꯤ ꯀꯤꯠꯆꯟꯗꯨꯗꯒꯤ ꯍꯦꯛ ꯃꯈꯥ ꯆꯤꯡ ꯃꯈꯥꯗꯅ ꯑꯃꯨꯛ ꯅꯨꯄꯤꯒꯤ ꯍꯣꯁꯇꯦꯜ ꯑꯣꯏꯗꯣꯏꯅꯦꯕ ꯑꯣꯏꯕ ꯑꯗꯨꯃꯥꯏꯅ ꯃꯣꯏꯅ ꯁꯇ꯭ꯌꯦꯔ ꯀꯗ ꯃꯣꯏ ꯃꯣꯏꯅ ꯁꯇ꯭ꯌꯥꯔꯗ ꯀꯥꯈꯠꯂꯒ ꯆꯥꯛ ꯆꯥꯗꯣꯏꯅꯦꯕ
ꯑꯗꯣ ꯑꯩꯈꯣꯏꯒꯤ ꯌꯨꯝ ꯑ ꯑꯩꯈꯣꯏꯒꯤ ꯌꯨꯝꯗ ꯑꯗꯨꯝ ꯁ꯭ꯂꯣꯞ ꯂꯦꯟꯒꯅꯦ
ꯑꯥ
ꯁ꯭ꯂꯣꯞ ꯂꯦꯟꯒ ꯑꯩꯈꯣꯏꯔꯣꯝꯗꯒꯤ ꯆꯠꯄꯗ ꯌꯥꯝ ꯂꯥꯞꯅꯗ꯭ꯔꯤꯕꯀꯣ ꯀꯤꯂꯣꯃꯤꯇꯔ ꯑꯅꯤ ꯃꯈꯥꯏ ꯑꯍꯨꯝ ꯑꯗ꯭ꯋꯥꯏ ꯃꯨꯛ ꯑꯣꯏꯒꯗ꯭ꯔ
ꯑꯗꯨꯃꯥꯏꯅ ꯑꯣꯏꯕꯅꯦꯕ ꯑꯗꯨꯃꯥꯏꯅ ꯑꯗꯣ ꯁ꯭ꯂꯣꯞꯂꯦꯟꯕꯨꯗꯤ ꯁ꯭ꯂꯣꯞꯂꯦꯟꯗ ꯊꯝꯃꯨꯕ ꯂꯩꯀꯥꯏꯒꯤ ꯃꯤ ꯂꯩꯗꯅ ꯑꯉꯥꯡꯉꯩꯁꯦ ꯃꯌꯥꯝ ꯇꯃꯝꯕꯗꯣ ꯃꯔꯛ ꯑꯃ ꯏꯁ꯭ꯂꯣꯂꯦꯟꯖꯦ ꯌꯥꯝ ꯃꯤ ꯌꯥꯝ ꯇꯝꯅꯔꯝꯃꯦ ꯐꯥꯎꯅꯔꯝꯃꯦꯕ ꯑꯗ ꯁꯨꯝ ꯅꯣꯠ